ꯇꯥꯔꯕꫭ
ꯇꯥꯔꯦ ꯇꯥꯔꯦ
ꯆꯥꯛ ꯆꯥꯔꯕꯣ
ꯍꯥ
ꯆꯥꯛ ꯆꯥꯔꯕꫭ ꯀꯩ ꯃꯊꯦꯜ ꯆꯥꯒꯦ
ꯀꯩꯅꯣ ꯎꯝ ꯁꯧ ꯁꯧꯒ꯭ꯔꯤ ꯊꯣꯡꯕ ꯃꯁꯔꯨꯝ ꯀꯥꯡꯒꯧ
ꯑꯥꯎ ꯍꯥꯎꯅꯤ ꯍꯥꯎꯒꯅꯤꯌꯦ ꯆꯥꯅꯤꯡꯉꯦ
ꯆꯥꯅꯤꯡꯕ꯭ꯔꯥ ꯍꯥꯎꯇꯦ ꯆꯥꯅꯤꯡꯉꯨꯅꯨ
ꯃꯁꯔꯨꯝꯗꫭ ꯍꯥꯎꯕꯅꯤ
ꯃꯁꯔꯨꯝꯗꯣ ꯅꯣꯏ ꯃꯁꯔꯨꯝ ꯌꯥꯝ ꯍꯦꯛꯇꯥꯏꯅꯦ
ꯍꯥ ꯑꯈꯣꯏ ꯃꯁꯔꯨꯝ ꯀꯔꯝꯕ ꯃꯁꯔꯨꯝꯅꯣ ꯅꯪꯒꯤꯗꯣ ꯑꯥ ꯋꯥꯏꯠ ꯀꯂꯔꯒꯤꯗꯨꯔꯥ ꯅꯠꯇ꯭ꯔꯒ ꯔꯦꯠ ꯀꯂꯔ ꯕ꯭ꯔꯥꯎꯟ ꯀꯂꯔ ꯗꯨꯔꫭ
ꯍꯣꯏ ꯍ꯭ꯋꯥꯏꯠ ꯀꯂꯔꯗꫭ
ꯑ ꯋꯥꯏꯠ ꯀꯂꯔꯗꯨ ꯌꯥꯝ ꯍꯥꯎꯕꯅꯤꯅꯦ
ꯅꯣꯏ ꯃꯌꯥꯝ ꯃꯌꯥꯝ ꯍꯦꯛꯄꯗꯣ
ꯎꯝ
ꯅꯨꯡꯉꯥꯏꯕ꯭ꯔꯥ ꯑꯗꯨ ꯍꯦꯛꯄꯗꯣ
ꯑꯗꯨꯒ ꯍꯦꯛꯄꯒ ꯌꯥꯝ ꯆꯠꯄꯗꯣ
ꯑꯗꯨ ꯃꯇꯝ ꯃꯇꯝ ꯂꯩꯕꯅꯤꯗ ꯃꯁꯔꯨꯝ ꯃꯁꯔꯨꯝꯖꯨ ꯄꯨꯡꯊꯣꯛ ꯊꯣꯛꯇꯦꯗ ꯅꯣꯡ ꯆꯨꯕ ꯃꯇꯝꯗ ꯑꯦꯟ ꯗꯦꯟ ꯃꯥꯒꯤ ꯃꯐꯝ ꯂꯩꯌꯦꯕ ꯊꯣꯛꯄ ꯖꯒꯥꯗꯣ ꯑꯗꯨꯗ ꯆꯠꯀꯗꯕꯅꯦꯕ
ꯃꯇꯝ ꯂꯩꯌꯦ ꯀꯝ ꯀꯩꯀꯩ ꯃꯇꯝꯗꯗꯤ ꯇꯧꯒꯦ
ꯍꯧꯖꯤꯛꯀꯥꯟ ꯅꯣꯡ ꯆꯨꯕ ꯃꯇꯝ ꯁꯤ ꯒꯨꯝꯕ ꯃꯇꯝꯁꯤꯗ ꯃꯥꯜꯂꯦ ꯉꯍꯥꯟꯁꯨ ꯑꯩꯈꯣꯏ ꯊꯤꯕ ꯆꯠꯂꯤ ꯁꯤꯗ ꯁꯤꯂꯣꯡꯗ
ꯁꯤꯂꯣꯡꯗ ꯑꯩꯁ ꯁꯤꯂꯣꯡ ꯌꯥꯝ ꯆꯠꯅꯤꯡꯉꯦ ꯑꯩ
ꯂꯥꯛꯑꯣ ꯀꯩꯅꯣ ꯀꯣꯏꯕ ꯄꯨꯕꯤꯒꯦ ꯂꯥꯛꯑꯣ ꯃꯐꯝ ꯐꯖꯕ ꯌꯥꯝ ꯂꯩꯔꯦ
ꯍꯣꯏ ꯑꯩ ꯗ꯭ꯔꯤꯝ ꯗ꯭ꯔꯤꯝ ꯑꯃꯗ ꯃꯅꯨꯡꯗ ꯆꯜꯂꯤꯅꯦ ꯑꯗꯨ ꯃꯐꯝꯗꫭ
ꯎꯝ ꯀꯔꯤ ꯍꯥꯏꯕ
ꯍꯥꯏꯗꯤ ꯆꯠꯀꯦꯅ ꯈꯟꯕ ꯃꯐ ꯍꯥꯏꯗꯤ ꯗ꯭ꯔꯤꯝ ꯑꯃ ꯑꯣꯏꯖꯔꯤꯅꯦ ꯍꯥꯏꯕ ꯑꯗꯨꯝ ꯍꯥꯏꯗꯤ ꯃꯔꯛꯇꯨꯗ ꯁꯤꯂꯣꯡꯁꯨ ꯌꯥꯎꯋꯦꯕ
ꯑꯩ ꯂꯩꯔꯤꯉꯩꯗ ꯂꯥꯛꯑꯣꯕ ꯀꫭꯏꯕꯨ ꯄꯨꯕꯤꯒꯦ ꯃꯐꯝ ꯐꯖꯕ ꯐꯖꯕ ꯌꯥꯝ ꯂꯩꯕꯅꯤ
ꯎ ꯄꯩꯁꯥ ꯇꯥꯜꯂꯛꯈꯤꯒꯦ ꯑꯗꯨꯒ ꯂꯥꯛꯀꯦ
ꯍꯥ
ꯄꯩꯁꯥ ꯇꯥꯜꯂꯛꯈꯤꯒꯦ ꯑꯗꯨ ꯂꯥꯛꯀꯦꯀꯣ
ꯌꯥꯏ ꯌꯥꯏ ꯑꯁ ꯉꯁꯥꯏ ꯏꯔꯨꯔꯣꯏ ꯏꯪꯕꯗꯨ ꯂꯣꯏꯔꯦ ꯏꯁꯤꯡ ꯍꯩꯕꯗꯣ
ꯑꯗꯨꯗ ꯏꯪꯉꯤꯕꫭ ꯍꯥꯏꯖꯦ
ꯍꯣꯏ ꯑꯁ ꯉꯝꯗꯦ ꯏꯁꯤꯡ ꯍꯩꯕꯗꯤ
ꯏꯁꯤꯡꯗꯨ ꯐꯨꯠꯀꯦ ꯇꯧꯕ ꯑꯗꯣ ꯑꯁ ꯊꯦꯡꯃꯟꯈ꯭ꯔꯒꯗꯧꯕ ꯑꯃꯨꯛ ꯐꯨꯠꯂ ꯉꯥꯏꯔ ꯂꯩꯔꯗꯗꯤ ꯌꯥꯔꯔꫭꯏ ꯄꯠ ꯏꯔꯨꯔꯒꯅꯤ ꯇꯧ ꯏꯪꯉꯦ ꯇꯨꯝꯃꯕ ꯃꯥꯜꯂꯦꯗ ꯅꯪꯁꯦ ꯀꯣ
ꯇꯨꯝꯕ ꯆꯪꯉꯦ ꯑꯗꯨꯅ ꯋꯥꯁꯦ ꯀꯌꯥ ꯀꯟꯅ ꯉꯥꯡꯕ ꯌꯥꯗꯕꯀꯣ
ꯑꯣ
ꯍꯌꯦꯡꯗꯤ ꯊꯕꯛ ꯆꯤꯟꯕ꯭ꯔꯥ
ꯍꯌꯦꯡꯁꯨ ꯐ꯭ꯔꯤꯅꯤ
ꯑꯣ
ꯑꯩꯗꯤ ꯍꯌꯦꯡ ꯐꯣꯔ ꯊꯥꯔꯇꯤꯗ ꯍꯧꯒꯠꯂꯅꯤ ꯕꯣꯜ ꯌꯦꯡꯉꯅꯤ
ꯑꯣ ꯐꯣꯔ ꯊꯥꯔꯠ ꯑ ꯄꯨꯡ ꯕꯥꯔꯣ ꯃꯈꯥꯏꯗꯁꯨ ꯂꯩ ꯍꯥꯏꯗꯅꯦ
ꯕꯥꯔꫭ ꯃꯈꯥꯏꯒꯤꯗꯨꯗꯤ ꯌꯦꯡꯅꯤꯡꯗꯦ ꯁ꯭ꯄꯦꯟꯒ ꯀꯅꯥꯅꯣ ꯑꯃ ꯂꯩꯕꯅꯦ ꯑꯁꯇ꯭ꯔꯤꯌꯥ ꯃꯥꯜꯂꯦ ꯑꯗꯨ ꯄꯨꯡ ꯃꯔꯤ ꯃꯈꯥꯏꯗꯅ ꯄꯣꯔꯇꯨꯒꯜꯒꯤ ꯔꯣꯅꯥꯜꯗꯣꯒꯤ ꯑꯗꯨ ꯌꯦꯡꯕ ꯇꯥꯔꯦ
ꯉꯝꯗ꯭ꯔꯗꯤ ꯃꯥꯒꯤ ꯂꯥꯁ ꯃꯦꯠꯁ ꯂꯥꯁ ꯒꯦꯝ ꯉꯝꯃꯗꯤ ꯉꯝꯈ꯭ꯔꯦ ꯉꯝꯃꯗꯤ ꯉꯝꯗ꯭ꯔꯦ
ꯑꯁ ꯐꯥꯏꯅꯦꯜꯅꯤꯅꯦ ꯑꯗꯨꯗꯤ
ꯍꯣꯏ ꯑꯗꯨꯄꯨ ꯍꯌꯦꯡ ꯃꯔꯤ ꯃꯈꯥꯏꯗ ꯍꯧꯒꯠꯀꯅꯤ ꯌꯦꯡꯒꯅꯤ ꯂꯣꯏꯔꯒ ꯋꯥꯔꯤ ꯂꯣꯏꯔꯒ ꯋꯥꯔꯤ ꯁꯥꯟꯅꯔꯁꯤ ꯑꯃꯨꯛ
ꯑꯥ ꯇꯟ ꯂꯣꯏꯗ꯭ꯔꯣ ꯇꯨꯝꯅꯤꯡꯉꯣꯏꯗ꯭ꯔꯣ
ꯇꯨꯝꯅꯤꯡꯗꯦꯅꯦ ꯑꯣ ꯑꯩ ꯀꯩꯅꯣ ꯁ꯭ꯂꯤꯞꯄꯤꯡ ꯄꯤꯜꯁ ꯆꯥꯗꯕꯅꯤ ꯉꯁꯤꯗꯤ ꯁꯨꯛꯇꯨꯝ ꯇꯨꯨꯝꯗꯔꯦ ꯅꯨꯡꯗꯥꯡꯗ
ꯑꯗꯨ ꯆꯥꯕꯗꯣ ꯐꯠꯇꯦꯗꯥꯏꯅꯦ ꯑꯩꯁꯨ ꯆꯥꯒꯦ ꯇꯧꯔꯝꯃꯦ ꯐꯠꯇꯦꯅ
ꯈꯪꯗꯦ ꯐꯛꯇꯦꯗꯤ ꯍꯥꯏ‌ ꯑꯗꯨ ꯆꯥꯗ꯭ꯔꯗꯤ ꯎꯄꯥꯏ ꯂꯩꯇꯦ ꯑꯩꯈꯣꯏꯗꯤ ꯇꯨꯝꯕ ꯌꯥꯗꯔꯦ
ꯀꯩꯒꯤ
ꯇꯨꯝꯕ ꯌꯥꯗꯦ ꯈꯪꯗꯦ ꯅꯨꯡꯗꯥꯡꯁꯦ ꯄꯨꯡ ꯑꯅꯤ ꯑꯍꯨꯝ ꯇꯥꯗꯔꯤꯕꯨꯛ ꯇꯨꯝꯗꯦꯕ ꯑꯗꯨꯗꯤ ꯉꯟꯅ ꯇꯨꯝꯗꯝꯅꯤꯅ ꯉꯟꯅ ꯍꯧꯒꯠꯇ꯭ꯔꯦ ꯊꯕꯛ ꯂꯣꯏ ꯁꯣꯏꯔꯦ
ꯍꯥ ꯍꯌꯦꯡ ꯅꯪ ꯅꯝꯕꯔꯖꯤ ꯑꯩ ꯀꯩꯅꯣꯗ ꯂꯩꯕ꯭ꯔꯣ ꯍꯧꯖꯤꯛ ꯑꯩꯒꯤ ꯅꯝꯕꯔ ꯂꯩꯕ꯭ꯔꯣ
ꯂꯩꯌꯦꯅ ꯑꯩꯗꯤ ꯁꯦꯚ ꯇꯧꯕꯅꯤ ꯅꯪ ꯄ꯭ꯔꯣꯐꯥꯏꯜ ꯎꯗꯦ ꯅꯪ ꯁꯦꯚ ꯇꯧꯗ ꯃꯥꯜꯂꯦ ꯅꯪ
ꯋꯥꯆꯞ ꯅꯝꯕꯔꯗꯣ
ꯍꯣꯏ ꯊ꯭ꯔꯤ ꯁꯚꯦꯟ ꯑꯩꯠ ꯑꯅꯤꯁꯦ ꯇꯧꯒꯅꯤ
ꯑꯩꯗꯣ ꯅꯝꯕꯔ ꯌꯥꯝꯃꯜꯂꯦꯕ ꯑꯗꯨꯅ
ꯑꯩꯒꯤ ꯅꯝꯕꯔꯗꯨ ꯇꯧꯋꫭꯅꯦ
ꯍꯣꯏ
ꯃꯇꯨꯡ ꯃꯅꯥꯎꯗ ꯀꯣꯜ ꯇꯧꯔꯁꯨ ꯑꯗꯨꯝ ꯈꯪꯅꯕ ꯌꯥꯅꯕ ꯎꯝ ꯎꯝ ꯎꯝ
ꯆꯥꯔꯦꯕ
ꯉꯥ ꯆꯥꯏꯌꯦ
ꯉꯥ
ꯍꯣꯏ
ꯑꯁ ꯑꯗꯨꯗꯤ ꯍꯥꯎꯇꯦꯅꯦ ꯀꯣ
ꯍꯥꯎꯇꯦ ꯅꯪꯅ ꯊꯣꯡꯗꯗꯤ ꯍꯥꯎꯇ꯭ꯔꯦ ꯃꯍꯥꯎ ꯂꯩꯇꯕꯗꯣ ꯆꯝꯐꯨꯠ ꯀꯣꯕꯤ ꯆꯥꯕ ꯃꯥꯅꯔꯦꯕ
ꯑꯁ ꯁꯤꯂꯣꯡꯗꯣ ꯑꯃꯨꯛꯇꯪ ꯂꯥꯛꯀꯦ ꯇꯧꯕꯅꯦ ꯑꯁ ꯌꯥꯝ ꯆꯠꯅꯤꯡ ꯈꯜꯂꯦ
ꯑꯩ ꯂꯩꯔꯤꯉꯩꯗ ꯂꯥꯛꯍꯧꯔꯣꯀꯣ ꯑꯩ ꯗꯦꯜꯂꯤ ꯆꯪꯂꯅꯤ ꯈꯔꯥ ꯂꯩꯔꯗꯤ
ꯀꯔꯝ ꯀꯥꯟ ꯆꯠꯇꯣꯏꯅꯣ
ꯑꯁ ꯑꯗꯨꯋꯥꯏ ꯃꯇꯝꯗꯨꯗꯤ ꯑꯩꯗꯤ ꯌꯥꯔꯣꯏ
ꯆꯠꯂꯒꯦ ꯁꯤꯂꯣꯡꯁꯦ ꯂꯩꯅꯤꯡꯗ꯭ꯔꯦ ꯑꯥꯁ ꯑꯩꯈꯣꯏ ꯃꯅꯤꯄꯨꯔ ꯃꯆꯥ ꯉꯥꯛꯇ ꯁꯤꯂꯣꯡꯁꯨ ꯁꯤꯂꯣꯡꯗ ꯂꯩꯕ ꯃꯥꯟꯗꯦꯗ ꯏꯝꯐꯥꯜꯗ ꯂꯩꯕ ꯃꯥꯜꯂꯦꯗ
ꯍꯥ ꯑꯩ ꯏꯝꯐꯥꯜꯗ ꯂꯩꯅꯤꯡꯗꯦ
ꯎꯈ꯭ꯔꯨꯜꯗ ꯑꯩꯒꯤ ꯊꯋꯥꯏ ꯂꯩꯍꯧꯔꯤ ꯍꯥꯏꯕꯗꯣ
ꯍꯣꯏ
ꯁꯤꯔꯣꯏ ꯅꯂꯤꯂꯤ ꯆꯜꯂꯕꯣ ꯅꯪꯕꯣ
ꯆꯠꯇꯔꯤꯗ
ꯎꯝ
ꯆꯠꯀꯦ ꯆꯠꯀꯦ ꯇꯧꯔꯤꯉꯩꯗ ꯁꯨꯆꯠ ꯆꯠꯍꯧꯗ꯭ꯔꯦꯗꯅ
ꯁꯤꯔꯣꯏ ꯂꯤꯂꯤ ꯐꯦꯁꯇꯤꯚꯦꯜꯗꯣ ꯇꯧꯔꯗꯤ ꯆꯠꯄ ꯌꯥꯕꯅꯦꯀꯣ
ꯌꯥꯎꯒꯗ꯭ꯔꯥ
ꯍꯧꯖꯤꯛꯇꯤ ꯀꯔꯤ ꯇꯧꯒꯅꯤ ꯏꯔꯥꯡ ꯐꯤꯕꯝ ꯌꯥꯗ꯭ꯔꯒ
ꯗꯗꯥ ꯗ ꯗꯗꯥꯗꯤ ꯌꯦ ꯀꯩꯅꯣ ꯇꯧꯋꯤꯗꯅ ꯏꯔꯥꯡ ꯂꯩꯔꯁꯨ ꯇꯧꯈꯤꯗꯅ ꯃꯃꯥꯡꯗꯁꯣ
ꯑꯍꯣꯏ ꯑꯗꯨ ꯍꯧꯖꯤꯛꯇꯤ ꯇꯧꯔꯔꯣꯏ ꯆꯤꯡꯗꯨꯁꯨ ꯑꯃꯨꯛꯀ ꯇꯧꯔꯝꯅꯤꯅ ꯏꯔꯥꯡꯗꯀꯣ ꯌꯥꯗ꯭ꯔꯦ ꯎꯝ ꯎꯝ ꯎꯝ ꯍꯩꯈꯥꯗꯣ ꯈꯪꯕ꯭ꯔꯥ ꯎꯈ꯭ꯔꯨꯜꯒꯤ ꯍꯩꯈꯥꯗꯣ
ꯎꯝ ꯑꯆꯧꯕꯗꯣ
ꯍꯣꯏ ꯈꯣꯏ ꯈꯣꯏꯒꯤ ꯏꯗꯣꯝꯆꯥ ꯍꯥꯏꯕ꯭ꯔꯥ ꯑꯟꯇꯤꯗꯣ ꯏꯃꯥꯒꯤ ꯃꯅꯥꯎ ꯅꯨꯄꯤꯗꯣꯕꯣ
ꯍꯣꯏ ꯏꯗꯣꯝꯆꯥ
ꯃꯣꯏꯗꯤ ꯌꯥꯝ ꯄꯥꯟꯕꯅꯤ ꯑꯗꯨ
ꯌꯦꯡꯅꯤꯡꯉꯦ ꯆꯥꯕꯗ ꯑꯩꯗꯤꯅꯦ ꯄꯥꯟꯕꯗꯨꯗꯤꯅꯦ ꯍꯦꯛꯑꯒ ꯆꯥꯅꯤꯡꯗꯧ ꯃꯥꯟꯗꯦ ꯍꯦꯛꯀꯗꯕ ꯄꯥꯝꯃꯨꯏꯕ
ꯎꯝ ꯑꯁ ꯌꯥꯝꯃꯟꯕꯒꯤꯗ ꯂꯣꯏꯔꯕꯀꯣ
ꯑꯥ ꯄꯥꯟꯕꯤꯁꯦ ꯑꯃ ꯆꯝꯄ꯭ꯔꯥꯗꯣ ꯈꯪꯕ꯭ꯔꯥ ꯆꯝꯄ꯭ꯔꯥ ꯃꯆꯥ ꯃꯆꯥꯗꯣ ꯑꯗꯨꯏ ꯄꯥꯝꯕꯤꯁꯦ ꯁꯤ ꯄꯥꯟꯕꯤꯁꯤꯒ ꯑꯗꯩ ꯍꯩꯈꯥꯒꯨꯝꯕ ꯑꯗꯒꯤ ꯈꯪꯗꯦ ꯑꯗꯨꯝ ꯍꯦꯛꯄꯗ ꯄꯥꯝꯃꯨꯏꯕ ꯑꯗꯨꯒꯤ ꯄꯣꯠꯇꯣ꯫ ꯍꯩꯈꯥꯁꯨ ꯌꯥꯝ ꯄꯥꯝ ꯑꯗꯨꯒ ꯆꯝꯄ꯭ꯔꯥꯗꯨꯗꯤ ꯌꯥꯝ ꯄꯥꯝꯃꯨꯑꯦ꯫
ꯄꯥꯃꯨꯕ ꯃꯤ ꯂꯩꯕꯅꯦ ꯗꯨꯃꯥꯏꯅ꯫
ꯍꯦꯛꯅꯤꯡꯗꯦꯍꯦ ꯆꯄ꯭ꯔꯥꯗꯤ ꯑꯁ꯫
ꯑꯗꯨ ꯆꯥꯒꯗꯕ ꯄꯣꯠꯇꯨ ꯀꯩꯒꯤ ꯄꯥꯝꯃꯨꯕ꯫ ꯍꯥꯏꯕꯗꯤ ꯁꯨꯝ
ꯇꯥꯕ ꯄꯝꯃꯨꯑꯦ꯫
ꯆꯥꯅꯕ ꯊꯥꯔꯤꯅꯤ ꯆꯥꯒꯗꯕꯅꯤ꯫ ꯑꯌꯨꯛ ꯄꯨꯡ ꯀꯌꯥꯗ ꯍꯧꯒꯠꯀꯦ ꯌꯥꯍꯧ ꯉꯟꯕ꯭ꯔꯣ꯫ ꯍꯜꯂꯣ꯫ ꯍꯜꯂꯣ ꯇꯥꯕ꯭ꯔꯣ꯫ ꯇꯥꯕ꯭ꯔꯣ꯫ ꯍꯜꯂꯣ꯫ ꯇꯥꯗꯕ꯭ꯔꯣ꯫ ꯍꯜꯂꯣ꯫ ꯍꯜꯂꫭ ꯍꯜꯂꯧ ꯍꯜꯂꯧ ꯇꯥꯕ꯭ꯔꯣ꯫ ꯇꯥꯗ꯭ꯔꯕꯣ ꯅꯦꯠꯋꯛ ꯌꯥꯗ꯭ꯔꯕ ꯃꯥꯜꯂꯦ꯫ ꯎꯝꯍꯝ ꯅꯦꯠꯋꯛ ꯌꯥꯗ꯭ꯔꯦꯅꯦ꯫ ꯑꯩꯒꯤ ꯃꯈꯣꯟꯁꯦ ꯇꯥꯕ꯭ꯔꯥ꯫ ꯅꯤꯡꯒꯤꯁꯨ ꯇꯥꯗ꯭ꯔꯦ꯫ ꯉꯁꯤꯒꯤ ꯌꯦꯞ